ꯅꯤ ꯃꯣꯢꯖꯨ ꯇꯥꯗ꯭ꯔꯗꯤ ꯂꯩꯉꯝꯗ꯭ꯔꯕ ꯍꯥꯥ
ꯅꯨꯡꯉꯥꯏꯔꯤꯕ ꯍꯥꯢꯕ
ꯑꯈꯣꯏꯁꯨ ꯁꯣꯞꯄꯤꯡ ꯑꯝꯇ ꯇꯧꯁꯦ
ꯍꯣ ꯄꯩꯁꯥꯅ ꯄꯩꯁꯥ ꯂꯩꯇ꯭ꯔꯀꯥꯟꯁꯤꯗ
ꯑꯣ ꯍꯣ ꯍꯣꯏ ꯅꯪ ꯇꯧ ꯅꯪꯒꯤ ꯀꯩꯅꯣ ꯀꯣꯟꯗꯨꯒ ꯇꯧꯔꯝꯕ ꯑꯩꯈꯣꯏ ꯐꯨꯔꯤꯠ ꯐ꯭ꯔꯤꯗ ꯇꯨꯅꯕ
ꯀꯔꯤꯅꯣ ꯀꯔꯤꯅꯣ
ꯎꯝ ꯅꯪꯒꯤ ꯀꯣꯟ ꯊꯨꯕꯗꯨꯗ ꯄꯩꯁꯥ ꯍꯥꯞ ꯍꯥꯞꯍꯧꯔꯒꯦ ꯈꯣꯢ
ꯀꯣꯟ ꯇꯨꯕꯩ ꯄꯩꯁꯥ ꯄꯤꯒꯦ ꯍꯥꯏꯔꯣ
ꯀꯣꯟ ꯇꯨꯕ ꯅꯪ ꯇꯝꯅꯤ ꯍꯥꯏꯗꯣ ꯑꯗꯨꯏ ꯄꯩꯁꯥꯗꯣ
ꯃꯉꯥꯇ ꯍꯥꯞꯄꯣꯕ
ꯀꯨꯟ ꯃꯉꯥ
ꯃꯉꯥ ꯃꯉꯥ ꯍꯥꯕꯅꯤ ꯀꯨꯟ ꯃꯉꯥ ꯍꯥꯕ ꯅꯠꯗꯦ ꯉꯥꯡꯉꯤꯕ ꯋꯥꯖꯥꯎꯗꯨꯒ ꯇꯨꯡꯗꯅ ꯚꯣꯝ ꯄꯥꯟꯕꯩ ꯃꯆꯦꯠ ꯃꯆꯦꯠ
ꯆꯠꯇ ꯄꯥꯏꯕ ꯐꯣꯡꯅ ꯍꯦꯛꯇ ꯁꯤꯡꯅꯕꯅꯤ ꯅꯡꯒꯤꯗꯨ
ꯎꯝ ꯑꯩ ꯃꯅꯤꯡꯗꯒꯤ ꯂꯨꯝꯕ ꯀꯌꯥ ꯍꯩꯗꯅꯦ ꯍꯩꯅꯕ ꯃꯤ ꯑꯣꯏꯗꯦꯀꯣ
ꯑꯥ
ꯑꯩꯕꯨ ꯏꯌꯥꯡ ꯀꯪꯍꯜꯂꯣ
ꯍ ꯌꯥꯅꯤꯡꯗꯦꯉꯥꯡ ꯀꯗꯅ ꯉꯜꯂꯦ
ꯇ ꯇꯥꯏꯌꯦ
ꯅꯪꯒꯤ ꯇ꯭ꯔꯤꯄꯜ ꯑꯦꯁꯦ ꯐꯨꯂꯤꯠ ꯐꯖꯕ ꯌꯥꯝ ꯌꯥꯎꯗꯦ ꯀꯩꯅꯩꯅꯣ
ꯌꯥꯎꯗꯗꯨꯅꯤ ꯃꯔꯛꯇ ꯑꯗꯨꯗꯤ ꯈꯟꯕ ꯍꯩꯒꯗꯕ ꯑꯣꯏꯅꯦ ꯃꯣꯏꯒꯤꯗꯣ ꯏꯁꯇꯣꯔꯒꯨꯝꯕꯒꯤ ꯇꯥꯏꯞꯇ ꯇꯧꯕꯅꯦꯕꯀꯣ ꯑꯗꯨꯅ ꯈꯟꯕ ꯍꯩꯔꯒ ꯐꯪ ꯐꯖꯕ ꯐꯪꯕ
ꯕꯣꯗꯤ ꯀꯣꯟ ꯑꯃꯇꯪꯗꯤ ꯁꯦꯠꯅꯤꯡꯉꯤ ꯁꯦꯠꯐꯝ ꯂꯩꯇꯅꯅ ꯇꯧꯕꯅꯦ
ꯑꯅꯤ ꯃꯀꯛ ꯁꯦꯠꯅꯤꯡꯉꯤ ꯃꯀꯛ ꯁꯦꯠꯅꯤꯡꯉꯦꯗ
ꯃꯀꯜ ꯁꯦꯠꯅꯤꯡꯉꯦꯕ
ꯑ
ꯑꯩ ꯀꯩꯅꯣ ꯇꯧꯅꯤ ꯃꯥꯡꯅꯤ ꯌꯦꯡꯉꯀꯥꯟꯗꯗꯤ ꯀꯣꯠꯂꯝꯅꯤ ꯀꯥꯏꯅ ꯊꯥꯖꯗꯕꯤ ꯇꯨꯡꯗ ꯍꯩꯕ ꯍꯥꯏꯅꯕꯗꯣꯀꯣ
ꯃꯈꯜ ꯑꯩꯅ ꯍꯥꯏꯔꯤꯕ ꯃꯈꯜꯁꯤꯅ ꯃꯈꯣꯏ ꯇꯥꯃꯤ
ꯍ
ꯍꯣꯏ ꯑꯣ ꯑꯋꯥꯡꯕꯗ ꯎꯝ ꯑ ꯆ ꯁꯦꯄ ꯏꯦꯁ ꯀꯁꯣꯏ ꯑꯃꯥꯏ ꯅꯨꯛꯁꯥꯟ ꯅꯁꯤ
ꯑꯁꯤꯗ ꯑꯩ ꯄꯥꯝꯕ ꯐꯨꯔꯤꯠ ꯑꯃꯗꯤ ꯐꯪꯉꯦ ꯃꯆꯨꯁꯤꯗꯤ ꯄꯥꯝꯗꯦ
ꯍ
ꯁꯕꯅꯥꯁꯦ ꯁꯥꯎꯗꯤ ꯁꯥꯎꯅꯤꯡꯉꯤ ꯎꯝ
ꯁꯕ ꯅꯥ ꯁꯥꯕꯅꯁꯨꯣꯏ
ꯎꯝ
ꯊꯃꯣꯏꯗ ꯇꯥꯔꯤꯕ ꯅꯪꯒꯤ ꯅꯨꯡꯁꯤꯃꯛꯅꯤ
ꯇꯣꯞꯁꯦ ꯐꯖꯕ ꯑꯝꯇ ꯌꯥꯎꯗꯦ ꯍꯥꯏꯕ ꯅꯅꯤꯌꯨꯃꯤꯒꯤꯁꯦ
ꯑꯁ ꯀꯅꯥꯗꯕꯔꯕꯥꯎ ꯊꯤꯔ ꯊꯤꯂꯦ
ꯂꯩꯗꯤꯅꯦ ꯐꯖꯔꯅꯤ
ꯑꯩꯒꯤ ꯐꯣꯇꯣ ꯌꯦꯡꯉ ꯅꯣꯞꯐꯦ ꯅꯣꯐꯦ ꯇꯧ ꯂꯩꯎꯁꯤ ꯀꯥꯟꯅꯗꯦ
ꯑꯩ ꯍꯟꯗꯛꯀꯤꯦ ꯐꯤꯖꯄꯆꯥ ꯆꯠꯇꯣꯏꯅꯦꯕ
ꯆꯥꯕ ꯍꯩꯛꯇ ꯇꯧ ꯂꯩꯣ ꯅꯕꯨ ꯑꯀꯪꯕꯗꯨꯒ
ꯍꯥꯏꯋꯦ ꯐꯣꯗ ꯈꯩ ꯑꯃꯥꯏ
ꯑꯁ ꯀ ꯍꯤꯡ ꯉ ꯃꯔꯨ ꯑꯣꯏꯔ ꯃ ꯉ ꯍꯥꯜꯂꯦꯔ ꯄ ꯊ ꯀ ꯇꯣꯏꯗ ꯇꯧꯔ ꯂꯩꯦ ꯇ ꯑꯦꯝ ꯁꯤꯖꯤꯟꯅꯕꯁꯨ ꯀꯛꯀꯅꯤ ꯖꯤꯄꯦ ꯄꯥꯏꯕꯩꯁꯨ ꯀꯛꯀꯅꯤ
ꯑꯩꯗꯤ ꯀꯅ
ꯆꯍꯤ ꯂꯣꯏꯔꯛꯄꯗ ꯀꯛꯇꯕ꯭ꯔꯥ ꯍꯥꯏ
ꯀꯛꯇꯦ ꯑꯩ ꯌꯥꯎꯕ ꯄꯩꯁꯥ ꯑꯝꯇ ꯀꯛꯇꯦ
ꯃꯄꯨꯅ ꯆ ꯃꯤ ꯑꯣꯏꯗꯣꯏꯅꯦ ꯅꯪ
ꯍꯅꯤꯅ ꯄꯣꯁꯇꯥꯃꯛꯇ ꯌꯥꯎꯗꯦ ꯌꯥꯝꯅꯤꯗ ꯐꯨꯔꯤꯠ ꯊꯅꯤ ꯀꯥꯏ
ꯈꯪꯗꯦ ꯄꯨꯟꯁꯤꯁꯦ ꯀꯔꯝꯕ ꯃꯥꯏꯀꯩꯗ ꯆꯦꯟꯊꯔꯤꯕꯅꯣ
ꯑꯩꯈꯣꯏꯁꯨ ꯑꯝꯇꯪ ꯟꯅꯩꯗꯤ ꯂꯩꯅꯤꯡꯕꯅꯤ ꯑꯩ ꯁꯥꯇꯤꯟꯒꯤ ꯐꯤꯗꯛꯀꯤ ꯄ꯭ꯔꯗꯛꯁꯤꯡꯅ ꯌꯥꯝ ꯄꯥꯝꯃꯦꯕ
ꯀꯔꯤꯂꯤꯌꯥ ꯁꯇꯤꯁꯒꯔ
ꯅꯠꯇꯦ ꯁꯥꯇꯤꯟ ꯐꯤꯗꯛꯀꯤ ꯐꯨꯔꯤꯠ
ꯑꯗꯨꯕꯤ ꯂꯩꯩꯗꯤ ꯇꯤꯟꯁꯀ ꯇ ꯌꯥꯝ ꯂꯩ ꯋꯥ
ꯅ ꯇꯤꯐꯨꯔ ꯐꯨꯔꯤꯠꯁꯤꯡ ꯐꯨꯔꯤꯠꯁꯤ ꯁꯥꯇꯤꯟꯒꯤ ꯐꯤꯗꯛꯁꯤꯅ ꯃꯑꯣꯡ ꯇꯥꯕ ꯍꯦꯜꯂꯦ ꯍꯥꯏꯕꯅꯦ ꯉꯥꯡꯉꯤꯁꯦ ꯁꯨꯝ ꯇꯥꯁꯤꯜꯂꯛꯇ ꯑꯩ ꯁꯥꯎꯔ
ꯁꯧꯔꯛꯑꯣꯑꯦ ꯅꯪ ꯉꯝ ꯌꯥꯕꯗꯤ ꯁꯧꯔꯛꯑꯣ
ꯑꯩꯒꯤ ꯐꯗꯤ ꯁꯥꯎꯔꯛꯆꯥꯅꯤ꯫ ꯃꯤꯗꯤ ꯊ ꯂꯍꯥꯡ ꯃꯤꯁꯨꯣ ꯍꯥꯕ ꯂꯦꯞꯄꯩ ꯑꯩꯈ ꯋꯥꯡꯈꯠꯄꯗ ꯂꯣꯏꯔꯀꯥꯟ
ꯁꯄ ꯇꯧꯅꯦ ꯍꯥꯏꯌꯣ ꯑꯗꯨꯒꯣ ꯕ꯭ꯂꯣꯛ ꯇꯧ
ꯂꯣꯛ ꯇꯧꯀꯣ ꯆꯥꯕꯁꯨ ꯐꯪꯉꯣꯏꯗꯕꯗ ꯀꯥꯏ ꯀꯥꯏꯍꯧꯗꯣꯏꯅ ꯀꯩ ꯆꯥꯟꯅꯔꯤꯒꯦ꯫
ꯀꯔꯤ ꯊꯣꯛꯑꯦ ꯇꯧꯗ ꯁꯥꯖꯩꯩꯅꯣ ꯑꯗꯨꯒꯨꯝꯕ ꯁꯥꯖꯠ ꯂꯤꯆꯠ
ꯁ ꯁꯨꯝ ꯊꯥꯖꯤꯂꯦ ꯁꯨꯝ ꯊꯥꯖꯤꯂꯛꯑꯥ
ꯑꯁꯤꯁꯦ ꯅꯕꯪꯛ ꯑꯗꯨꯗ ꯂꯩꯂꯅ ꯑꯃꯨꯛꯇꯣ ꯇꯣꯡꯕ ꯇꯥꯕ ꯁꯇꯤꯟꯒꯤ ꯐꯤꯗꯛꯁꯦ ꯐꯖꯕꯒꯤ ꯋꯥꯅꯦ꯫ ꯑꯅꯣ ꯃꯔꯝ ꯃꯔꯝꯕꯗꯨ
ꯂꯩꯗ
ꯍꯣꯏ ꯔꯦꯀꯣꯔꯠ ꯇꯧꯕꯅꯤꯅꯦ ꯑꯗꯨꯕꯨ ꯀꯉꯣꯟꯗ ꯑꯗꯨꯝ ꯍꯥꯏꯌꯣ꯫
ꯍꯌꯦꯡ ꯄꯨꯡ ꯃꯔꯕꯥꯣꯒ ꯃꯤꯅꯤꯠ ꯀꯨꯟꯊ꯭ꯔꯥ ꯑꯦꯛꯖꯦꯛ ꯏꯁꯩ ꯍꯧꯒꯅꯤ ꯃꯐꯝ ꯇ꯭ꯔꯥꯐꯤꯛ ꯑꯥꯏꯂꯦꯟ꯫ ꯑꯣꯡꯂꯤ ꯊꯥꯔꯇꯤ ꯃꯨꯛ ꯀꯛꯀꯤ ꯄ꯭ꯔꯣꯒꯥꯝꯅꯤ꯫
ꯀ ꯊꯀꯤꯃꯤ ꯏꯁꯀꯤꯈꯤꯕ꯭ꯔꯒꯝ
ꯊꯥꯔꯇꯤ ꯃꯤꯅꯠꯁꯤ ꯏꯁꯩ ꯂꯩꯌꯦ ꯍꯌꯦꯡ ꯇ꯭ꯔꯥꯐꯤꯛ ꯑꯥꯏꯂꯦꯟꯗ
ꯀꯅꯥꯁꯧꯒꯣꯏꯕ
ꯑ ꯑꯗꯣ ꯗꯨꯔꯥꯟ ꯀꯞ ꯍꯥꯏꯕ ꯑꯗꯨꯗꯒꯤ ꯃꯥꯜꯂꯦ꯫
ꯁꯛꯇꯣꯏꯁꯤꯅ ꯀꯅꯥꯅꯣ
ꯍꯪꯉꯛꯅꯤꯉꯥꯏꯈꯣ ꯑꯗꯨꯁ
ꯁꯃꯤꯅꯥ ꯃꯤꯔꯥꯂ ꯍꯪꯗꯣꯏꯁꯤ ꯀꯅꯗꯥ
ꯇꯥꯔꯒꯤꯛ ꯑꯥꯏꯂꯦꯟꯗ
ꯑꯗꯥ ꯑꯩꯅ ꯍꯧꯖꯤꯛꯇ ꯏꯁꯇꯦꯠꯇ ꯊꯝꯃꯝꯕ ꯅꯨꯄꯥ ꯃꯆꯥ ꯑꯩꯗꯤ ꯃꯣꯏ ꯉꯥꯁꯥꯌ ꯕꯣꯇ ꯂꯦꯞꯞ ꯃꯤꯒꯤ꯫ ꯉꯑꯁꯥꯏ ꯕꯣꯇꯂꯦꯞ ꯆꯠꯄ ꯃꯤꯁꯤꯡꯅ ꯍ꯭ꯋꯥꯏꯠ ꯑꯃꯒ ꯈꯣꯡꯒꯥꯎ ꯒ꯭ꯔꯤ ꯑꯃꯒ ꯂꯩꯔꯝꯕꯗ ꯑꯩꯅꯅ ꯈꯜꯂꯤꯁꯦ꯫ ꯀꯣꯂꯦꯖ ꯀꯥꯎꯕ ꯑꯉꯥꯡ ꯃꯌꯥꯝ ꯑꯃ ꯀꯧꯁꯤꯜꯂꯒ ꯁꯦꯝꯍꯜꯂꯦꯁꯤꯅꯤ꯫
ꯅꯪꯒꯤ ꯋꯥꯈꯜꯂꯣꯟ ꯑꯗꯨ ꯌꯧꯅ ꯐꯖꯂꯝꯒꯅꯤ ꯍꯥꯏꯕ ꯑꯩ ꯈꯜꯂꯨꯗꯦ꯫ ꯅꯣꯡꯃꯇꯥ ꯅꯪꯒꯤ ꯊꯃꯣꯏ ꯑꯗꯨ ꯌꯥꯝꯅ ꯁꯦꯡꯂꯝꯝꯒꯅꯤ ꯍꯥꯏꯕ ꯑꯩ ꯈꯜꯂꯨꯗꯦ ꯅꯣꯡꯃꯇ ꯅꯪꯒꯤ ꯃꯅꯨꯡꯁꯨ ꯃꯄꯥꯟꯁꯨ ꯐꯥꯎꯅ ꯐꯖꯕꯤꯅꯤ꯫ ꯅꯪꯒꯤ ꯐꯖꯕꯅ ꯑꯩꯈꯣꯏꯅ ꯂꯩꯔꯤꯕ ꯃꯐꯝ ꯑꯁꯤꯒꯤ ꯃꯥꯏꯁꯨ ꯑꯣꯏꯔꯤꯕꯅꯤ ꯅꯪꯒꯤ ꯐꯖꯕꯅ ꯂꯩꯇꯦꯡ ꯍꯥꯞꯄꯤꯕꯅꯤ꯫ ꯂꯩꯔꯤꯕ ꯖꯒꯥꯁꯤꯒꯤ ꯅꯪꯒꯤ ꯐꯖꯕꯅ ꯃꯌꯥꯝ ꯄꯨꯝꯕꯁꯦ ꯁꯨꯝꯍꯠꯂꯤꯕꯅꯤ꯫
ꯗꯨꯔꯥꯟ ꯀꯞ ꯍꯥꯏꯁꯦ ꯀꯩꯅꯣꯕ
ꯗꯨꯔꯀ ꯍꯥꯏ ꯑꯁ ꯐꯤꯐꯥꯒꯨꯝꯕ ꯃꯖꯜ ꯂꯣ ꯍꯛꯇ ꯐ ꯐꯖꯅ ꯑꯆꯧꯕꯅꯤꯗꯨꯅ ꯗꯨꯔꯥꯟ ꯀꯞ ꯍꯥꯏꯗꯨꯅ ꯃꯆꯥ ꯅꯪ ꯗꯨꯔꯥꯟ ꯀꯞ ꯈꯪꯗꯕ꯭ꯔꯣ
ꯍꯪꯦ ꯀꯥꯖꯧꯒꯦ ꯃ
ꯃꯤ ꯀꯩꯅꯩꯅꯣ ꯈꯨꯨꯃꯔ ꯂ ꯄꯥꯥꯛꯇ ꯀ ꯇꯤꯛꯀꯦꯠꯀ ꯀꯛꯅꯔꯒ ꯀꯔꯤ ꯀꯔꯤ ꯀꯔꯤ ꯀꯔꯤ ꯎꯟꯅꯗꯦꯅ ꯁꯥꯟꯅꯕꯒꯤ ꯇꯧꯅꯔꯤꯗꯣ ꯅꯪ ꯈꯪꯗꯕ꯭ꯔꯥ
ꯑꯗꯨꯕꯨꯗꯤ ꯈꯪꯉꯦ ꯁꯨꯔꯥꯅ ꯑꯩꯌꯦ ꯃꯃꯤꯡ ꯑꯁꯤ ꯈ ꯇꯥꯕ ꯐꯖꯅ ꯃꯣꯏꯅ ꯍꯥꯏ
ꯀꯩꯅꯣ ꯅꯪ ꯗꯨꯔꯥꯟ ꯈꯪꯉꯝꯗ꯭ꯔꯤꯁꯦ ꯀꯔꯤꯒꯤꯅꯣ
ꯃꯃꯤꯗ ꯐꯖꯪ
ꯅꯒꯤ ꯈꯣꯡ ꯃꯤꯒꯤ ꯈꯣꯡ ꯇꯩꯊꯣꯛꯄꯩ ꯐꯗꯤꯁꯤꯁꯨ ꯅꯪꯅ ꯅꯨꯔꯥ ꯑꯣꯏꯊꯣꯛꯄꯤ ꯂꯩꯔꯝꯃꯤ
ꯑꯊꯧꯊꯧꯔꯛ
ꯑꯐꯕ ꯃꯤꯅꯦ ꯅꯪꯕꯨꯗꯤ
ꯏꯦꯝꯃ ꯑꯩꯃꯨꯛ ꯐꯕ ꯑꯅꯤꯁꯨꯄꯂ ꯁꯣꯛ ꯇꯤꯟꯅ ꯐꯪꯖꯔꯤꯁꯦ
ꯎꯝ ꯅ ꯌꯨꯝꯗ ꯑꯩꯅ ꯁꯣꯏꯗꯅ ꯅꯪ ꯅꯪꯅ ꯅꯁꯥꯏ ꯍꯣꯁꯄꯤꯇꯥꯜ ꯊꯤꯟꯕꯤꯔꯅꯤ ꯑ ꯍꯧꯖꯤꯛ
ꯅꯋꯥ ꯂꯧꯗꯦꯍꯦ ꯃꯄꯥꯟ ꯇꯨꯡꯉꯔꯣ ꯅ ꯑꯃ
ꯌꯥꯝ ꯆꯥꯎꯋꯦ
ꯈ ꯊ ꯈꯅ
ꯈꯤꯇꯪꯗꯤ ꯐꯖꯕꯅꯦ ꯑꯩꯈꯣꯏ ꯍꯣꯁꯇꯦꯜꯒꯤ ꯂꯩꯇꯦꯡ ꯍꯥꯞꯄꯅꯦ
ꯅꯤꯁꯥ ꯌꯥꯝ ꯁꯅꯒꯅꯣ ꯅꯤꯁꯥ ꯌꯥꯝ ꯁꯅꯒꯅꯣ
ꯍ ꯎꯝ ꯅꯪ ꯍꯦꯒꯟꯕꯒꯤ
ꯕꯤꯖꯦ ꯄꯤ ꯂꯩꯔꯕꯒꯤ ꯊꯥꯖꯕ ꯂꯩꯔꯦ
ꯑ ꯀꯣꯡꯒ꯭ꯔꯦꯁ ꯂ ꯍꯒꯟ ꯍꯥꯏꯖꯕꯂ ꯏꯇꯔꯥ
ꯑꯦ ꯍꯅꯨꯕꯤ ꯑꯃꯅ ꯍꯦꯛ ꯍꯥꯏꯈꯤꯗꯥꯏꯅꯦ ꯑꯗꯨꯏꯗꯤ ꯑꯗꯨꯗꯤ ꯍꯥꯜꯂꯒꯦ ꯊꯑꯣꯣꯏꯗꯣ
ꯑ ꯊꯃ
ꯎ